ꯍꯜꯂꯣ
ꯑꯧ ꯇꯥꯔꯕꯣ
ꯇꯥꯏꯌꯦ
ꯎꯝ
ꯑꯩꯒꯤ ꯕꯦꯛꯒ꯭ꯔꯥꯎꯟ ꯅꯣꯏꯁ ꯌꯥꯝ ꯇꯥꯕ꯭ꯔꯥ
ꯑꯥ ꯕꯦꯛꯒ꯭ꯔꯥꯎꯟ ꯌꯥꯝ ꯊꯣꯛꯄ ꯑꯣꯏꯗꯦꯗ
ꯑꯣꯀꯦ ꯑꯗꯨ ꯌꯥꯝ ꯌꯥꯝ ꯂꯥꯡꯉꯗꯤ ꯍꯥꯏꯌꯨꯕꯣ ꯎꯝ ꯆꯥꯛ ꯆꯥꯔꯕꯣ
ꯍꯣꯏ ꯑꯩꯗꯣ ꯂꯣꯏꯕꯗ ꯉꯥꯏꯔꯤ ꯍꯧꯖꯤꯛ ꯂꯣꯏꯕꯗ ꯉꯥꯏꯔꯤꯒ ꯊꯣꯛꯂꯛꯏꯅꯦ ꯀꯔꯤꯁꯦ ꯀꯔꯤ ꯀꯧꯕ꯭ꯔꯥ ꯕꯤꯟꯁꯇꯣ ꯑꯗꯨ ꯑꯣꯏꯅ ꯍꯣꯠꯅꯔꯦ ꯉꯁꯤꯗꯤ ꯒ꯭ꯔꯤꯟ ꯀꯥꯂ꯭ꯔ ꯑꯣꯏꯗꯅ ꯃꯃꯤꯡꯁꯨ ꯈꯪꯗꯦ ꯍꯣꯏ ꯕꯤꯟꯁ ꯑꯥ ꯕꯤꯀꯤꯁꯁꯦ
ꯀꯩꯅꯣ ꯁꯧꯒ꯭ꯔꯤꯒ ꯊꯣꯡꯉꯦ ꯉꯁꯤꯗꯤ
ꯀꯥꯡꯁꯣꯏꯅꯤꯅꯦ
ꯀꯥꯡꯁꯣꯏ ꯑꯣꯏꯅ
ꯁꯥꯀꯪꯒꯨꯝꯕ ꯍꯥꯞꯇ꯭ꯔꯣ
ꯁꯥꯀꯪ ꯍꯥꯞꯇ꯭ꯔꯦ ꯉꯥ ꯑꯣꯏꯅ ꯍꯥꯞꯈ꯭ꯔꯦ
ꯏꯁ ꯍꯥꯎꯒꯅꯤ ꯀꯣ
ꯍꯦꯍꯦ ꯍꯥꯎꯋꯦꯗ ꯃꯤꯅ ꯃꯤꯅ ꯊꯣꯡꯕꯤꯕꯅꯤꯅ ꯑꯩꯅ ꯊꯣꯡꯕ ꯅꯠꯇꯕꯅꯤꯅ
ꯀꯅꯥꯅ ꯊꯣꯡꯕꯤꯒꯦ ꯍꯥꯏꯁꯦ ꯅꯣꯏ ꯅꯨꯄꯤꯅꯔꯣ
ꯀꯥꯗꯒꯤ ꯅꯨꯄꯤꯅꯣꯗ
ꯑꯦ ꯀꯅꯥꯔ ꯑꯗꯨꯗꯤ
ꯑꯩꯍꯧꯖꯤꯛ ꯀꯤꯅꯣ
ꯑꯟꯒꯣꯏꯒꯤ ꯃꯆꯥꯅꯨꯄꯤꯁ ꯍꯥꯏꯇꯥꯔꯦ
ꯕꯥꯔꯥ ꯑꯈꯣꯏ ꯑꯟꯇꯤ ꯍꯣꯏꯒꯤ ꯃꯆꯥꯅꯨꯄꯤ ꯂꯩꯌꯦꯕ ꯅꯦꯛꯁ ꯔꯨꯝꯗ ꯃꯣꯏꯅ ꯃꯣꯏꯒ ꯆꯥꯃꯤꯟꯅꯔꯦ ꯉꯁꯤ
ꯅꯪꯁꯨ ꯕꯔꯥꯗ ꯂꯩꯕ꯭ꯔꯣ
ꯕꯔꯥ ꯍꯥꯏꯁꯦ ꯑꯈꯣꯏ ꯑꯪꯀꯜ ꯑꯈꯣꯏ ꯏꯄꯨꯈꯣꯏꯒꯤ ꯌꯨꯝꯅꯤꯗ
ꯑꯣ ꯎꯝ ꯅꯠꯇ ꯏꯝꯐꯥꯜꯗ ꯂꯩ ꯕ꯭ꯔꯣ ꯅꯠꯇ ꯑꯥꯎꯠꯁꯥꯏꯗꯇꯔꯣ
ꯏꯝꯐꯥꯜꯗꯅꯦ
ꯑꯣꯀꯦ
ꯏꯝꯐꯥꯜ ꯀꯥꯎꯕꯨ ꯀꯥꯎꯔꯦ ꯅꯍꯥꯟ ꯑꯃ ꯑꯃꯨꯔꯛ ꯀꯣꯜ ꯇꯧꯅꯕ ꯗꯣ ꯍꯥꯏꯕꯗꯤ ꯉꯔꯥꯡꯔꯣ ꯑꯗꯣ ꯑꯩꯅꯕꯨ ꯅꯔꯚꯁ ꯆꯠꯂꯦꯗ
ꯉꯔꯥꯡ ꯈꯛꯇꯅꯦ
ꯑꯣ ꯑꯣ
ꯅꯔꯚꯁ ꯆꯠꯂꯦ ꯍꯥꯏꯌꯦ ꯍꯥꯍꯥꯍꯥ ꯍꯥꯍꯥꯍꯥ ꯀꯩꯒꯤ ꯅꯔꯚꯁ ꯆꯠꯄ꯭ꯔꯥꯅꯦꯍꯦ
ꯅꯔꯚꯁ ꯆꯠꯂꯦ ꯍꯥꯏꯗꯤ ꯀꯩꯅꯣꯅꯤꯗ ꯈꯥꯔ ꯌꯥꯝꯕꯩꯀꯣ ꯁꯤꯅꯦ ꯁꯤꯅꯦ ꯍꯥꯏꯕꯗꯣ ꯀꯥꯎꯕꯒꯤ ꯋꯥꯅꯤꯗ
ꯃꯤꯡꯉꯦ
ꯑꯥ ꯗꯦꯟ ꯗꯦꯟ
ꯑꯈꯣꯏꯅ ꯆꯥꯔꯦ ꯎꯝ ꯕ꯭ꯂꯦꯟꯗ꯭ꯔꯤ ꯍꯥꯏꯕ꯭ꯔꯥ ꯑꯗꯨꯗꯣ ꯏꯔꯣꯟꯕ ꯆꯥꯏꯌꯦ ꯑꯗꯨꯒ ꯀꯥꯡꯉꯧ ꯑꯃ ꯆꯥꯏ
ꯊꯣꯡꯉꯤꯔꯣ
ꯑꯩꯗꯤ ꯊꯣꯡꯗꯦꯗ ꯏꯅꯥꯎꯅꯨꯄꯤꯅ ꯊꯣꯡꯕꯅꯦ
ꯎꯝ ꯅꯪꯅ ꯉꯥꯏꯔꯕ
ꯑꯩ ꯑꯩꯅ ꯑ ꯊꯕꯛ ꯆꯠꯂ ꯍꯜꯂꯑꯒ ꯆꯥꯔꯕ
ꯑꯝ ꯃꯄꯥꯟꯗ ꯂꯩꯌꯦ ꯍꯥꯏꯕꯅꯤꯀꯣ ꯅꯪꯒꯤꯗꯣ
ꯂꯩꯇꯦꯍꯦ
ꯑꯥ ꯑꯗꯨ ꯖꯨ ꯆꯨꯝꯃꯤ ꯆꯨꯝꯃꯤ ꯍ ꯁꯤꯗ ꯂꯩ ꯌꯥꯏꯝꯃꯅ ꯆꯨꯝꯃꯤ ꯆꯨꯝꯃꯤ ꯍ ꯍꯦꯍꯦꯍꯦꯍꯦ ꯑꯩꯅ ꯉꯁꯥꯏ ꯍꯥꯏꯗꯨꯗꯤ
ꯅꯪ ꯌꯥꯗꯦ ꯅꯔꯚꯁ ꯌꯥꯝ ꯆꯠꯈ꯭ꯔꯦ ꯃꯤ ꯌꯥꯝꯃꯟꯗꯅ ꯅꯔꯚꯁ ꯆꯠꯂꯦꯗ
ꯅꯔꯚꯁ ꯑꯗꯨ ꯍꯥꯏꯕ ꯇꯥꯔꯦ ꯑꯗꯨ ꯍꯥꯏꯔꯁꯨ ꯌꯛ ꯀꯩꯁꯨ ꯀꯥꯏꯗ꯭ꯔꯦꯗ ꯇꯁꯦꯡꯅ ꯆꯠꯂꯕ ꯇ ꯇ ꯇꯁꯦꯡꯅ ꯆꯠꯂꯕꯅꯤꯅ
ꯎꯝ ꯅꯤꯅꯦ ꯑꯗꯨꯗ ꯏꯀꯥꯏꯅꯤꯡꯉꯥꯏꯁꯨ ꯂꯩꯇꯦ
ꯏ ꯢꯁ ꯍ ꯑꯥ ꯃꯣꯔꯅꯤꯡꯗꯨ ꯃꯣꯔ ꯅꯪ ꯃꯣꯔꯅꯤꯡꯗ ꯍꯥꯏꯔꯛꯇꯗꯨꯅ ꯑꯥ ꯆꯠꯇ꯭ꯔꯤꯉꯩꯗꯁꯨ ꯑꯇ ꯑꯩꯅ ꯑꯩꯅ
ꯆꯤꯟꯕ ꯃꯥꯜꯂꯦꯅꯦ
ꯑꯣ ꯑꯩꯅ ꯃꯣꯔꯅꯤꯡꯗ ꯑꯃꯨꯛ ꯉꯁꯤꯅ ꯑꯃꯨꯛ ꯃꯣꯔꯅꯤꯡꯗ ꯆꯠꯄꯩꯀꯣ
ꯎꯝ
ꯑꯗꯨꯒꯤꯅꯦꯗ ꯃꯣꯔꯅꯤꯡꯗ ꯅꯍꯥꯟꯈꯩꯅ ꯑꯃꯨꯛ ꯏꯚꯤꯅꯤꯡꯗ ꯑꯗꯨꯝ ꯆꯠꯄꯅꯦꯕ ꯉꯁꯤꯅ ꯑꯃꯨꯛ ꯑꯩꯗꯣ ꯁ꯭ꯇꯥꯐꯇ ꯈꯔ ꯑꯅꯥ ꯑꯩ ꯌꯦ ꯑꯅꯦ ꯑꯅꯥ ꯑꯅꯥꯕꯒꯨꯝꯕ ꯌꯥꯎꯕꯒꯤꯀꯣ ꯃꯣꯔꯅꯤꯡ ꯃꯣꯔꯅꯤꯡꯗ ꯑꯣꯏꯅ ꯀꯥꯈꯠꯄꯤꯔꯕ ꯉꯁꯤ
ꯂꯤꯛꯂꯥꯗ ꯅꯠꯇ꯭ꯔꯣ ꯅꯪ ꯇꯧꯏꯗꯣ
ꯍꯣꯏ ꯍꯣꯏ
ꯑꯩꯗꯤ ꯀꯥꯎꯗꯦꯀꯣ ꯅꯪꯅꯤ ꯀꯥꯎꯢꯗꯨ
ꯀꯥꯎꯗꯤ ꯀꯥꯎꯗꯕꯅꯤꯗ ꯑꯩꯁꯨ
ꯎ ꯑꯍꯦꯍꯦꯍꯦ ꯑꯦꯍꯦꯍꯦ ꯎꯝ ꯑꯗꯨꯗꯤ ꯑꯌꯨꯛꯇ ꯅꯪ ꯀꯅꯥꯁꯨ ꯀꯣꯜ ꯇꯧꯗ꯭ꯔꯦ
ꯑꯩ ꯑꯌꯨꯛꯇ ꯀꯣꯜ ꯇꯧꯗꯦꯗ ꯍꯥꯏꯐꯦꯠꯇꯤ ꯀꯩꯅꯣ ꯄꯨꯡ ꯀꯔꯤ ꯀꯌꯥꯗꯔꯥ ꯍꯥꯏꯐꯦꯠ ꯑꯃ ꯕ꯭ꯔꯦꯛ ꯑ ꯃꯍꯥꯛ ꯐ꯭ꯔꯤ ꯂꯩꯕ ꯑꯗꯨꯗ ꯑꯃꯔꯛ ꯇꯧꯕꯒꯨꯝ ꯇꯧꯋꯦ
ꯎꯝ ꯑꯗꯨꯗꯤ ꯅꯨꯡꯗꯥꯡꯗꯗꯤ ꯑꯗꯨꯝ ꯇꯧꯔꯦ
ꯍꯦꯛ ꯍꯜꯂꯛꯄꯒ ꯑꯍꯨꯝꯒꯨꯝꯕ ꯑꯣꯏꯒꯦꯔꯥ
ꯑꯣ ꯑꯩꯁꯨ ꯅꯨꯡꯗꯥꯡ ꯋꯥꯏꯔꯝꯗꯤ ꯌꯥꯝ ꯇꯧ ꯗꯦ ꯍꯥꯏꯗꯤ ꯁꯪꯗꯕꯗꯣ ꯐꯔꯛ ꯌꯥꯝ ꯇꯥꯕ
ꯑꯠ ꯆꯥ ꯆꯥ ꯆꯨꯝꯃꯦꯅꯦ ꯍꯣꯏ
ꯑꯌꯨꯛꯇꯗꯤ ꯑꯩ ꯐ꯭ꯔꯤ ꯐꯪꯉꯦꯕꯀꯣ ꯑꯝ ꯑꯗꯨꯗ ꯑꯌꯨꯛꯇꯗꯤ ꯌꯥꯝ ꯇꯧꯈ꯭ꯔꯦ
ꯑꯠꯆꯥ ꯆ ꯆ ꯑꯗꯨꯗꯤ ꯍ ꯍꯌꯦꯡ ꯑꯌꯨꯛꯇ ꯇꯧꯔꯛꯑꯒꯦ ꯁꯦ ꯍꯦꯍꯦ
ꯎꯝ ꯑꯌꯨꯛꯇ ꯌꯥꯒꯅꯤ ꯍꯥꯏꯗꯤ ꯑꯌꯨꯛꯇꯗꯤ ꯈꯔ ꯀꯣꯝꯃꯦꯕ ꯑꯩꯒꯤꯁꯨꯀꯣ ꯊꯕꯛ ꯇꯧꯗꯕꯒꯤ
ꯑ ꯆ ꯆ ꯍꯌꯦꯡ ꯍꯥꯟꯅ ꯃ ꯃꯦ ꯃꯦꯁꯦꯁ ꯊꯥꯔꯛꯀꯦ
ꯑꯥꯎ ꯑꯌꯨꯛꯇꯀꯣꯝꯕ ꯍꯥꯏ ꯁꯤꯁꯦ ꯎꯝ ꯑ ꯑꯦꯠ ꯇꯨ ꯇꯨꯋꯦꯜꯐ ꯐꯥꯎꯗꯤ ꯀꯣꯝꯃꯦꯕꯀꯣ ꯑꯗꯨꯒ ꯑ ꯋꯥꯟ ꯇꯨ ꯊ꯭ꯔꯤꯃꯨꯛ ꯐꯥꯎꯗꯤ ꯑꯃꯨꯛꯀ ꯊꯕꯛ ꯆꯤꯟꯒꯅꯤꯕ
ꯑꯗꯨꯗ ꯑꯗꯨ ꯑꯗꯨꯝ ꯌꯥꯅꯤꯗ ꯑꯗꯨꯒꯤ ꯇꯥꯏꯃꯤꯅꯤꯗ ꯑꯗꯨ ꯥꯑꯩꯁꯨ ꯏꯚꯤꯅꯤꯡ ꯆꯠꯀꯗꯕꯅꯤꯅ ꯑꯦꯂꯚꯦꯟ ꯇꯨꯌꯦꯜꯞꯇ ꯑꯦꯂꯚꯦꯟ ꯇꯨꯌꯦꯜꯞꯇ ꯆꯠꯂꯅꯤꯕ
ꯑꯣ
ꯑꯗꯨꯏ ꯑꯗꯨꯏ ꯃꯃꯥꯡꯗꯅꯦ ꯑꯣꯏꯗꯣꯢꯗꯣ ꯍꯣꯏꯗ ꯑꯃꯨꯛ ꯍꯥꯟꯅ ꯃꯦꯁꯦꯖ ꯊꯔꯛ ꯀꯗꯁꯤꯕꯨ ꯀꯣ
ꯑꯗꯨꯅꯦ
ꯔꯥꯠꯆꯤꯟꯗ ꯔꯥꯠ ꯍꯥ ꯍꯥ ꯍꯩꯁ ꯈꯔ ꯈꯔ ꯅꯣꯡ ꯆꯨꯗꯧꯕ ꯃꯥꯜꯂꯦꯍꯦ
ꯅꯣꯡ ꯈꯣꯡꯕ꯭ꯔꯣ
ꯈꯣꯡꯕꯗꯤ ꯈꯣꯡꯗ꯭ꯔꯤ ꯂꯥꯏꯠꯅꯤꯡꯗꯗꯤ ꯇꯧꯔꯦꯅꯦ
ꯎꯗ꯭ꯔꯦ ꯑꯩꯈꯣꯏꯗꯤ ꯃꯅꯨꯡꯗ ꯂꯩꯕꯅꯤ
ꯑꯥ ꯑꯩꯅ ꯆꯥꯛ ꯇꯣꯛꯄꯒꯤ ꯃꯄꯥꯟꯗ ꯉꯥꯏꯍꯥꯛ ꯊꯣꯛꯎꯕ
ꯎꯝ ꯑꯈꯣꯏꯗꯤ ꯉꯁꯥꯏꯅ ꯆꯥꯔꯦ
ꯑꯩꯅ ꯆꯥꯕꯗ ꯉꯥꯏꯔꯤ
ꯍꯌꯦꯡꯁꯨ ꯊꯕꯛ ꯆꯠꯀꯅꯤꯅꯦꯀꯣ
ꯆꯠꯀꯅꯤ ꯊꯕꯛ ꯆꯠꯇ꯭ꯔꯗꯤ ꯀꯩꯗꯧꯒꯅꯤ
ꯁꯨꯇꯤꯗꯤ ꯁꯟꯗꯦꯗ ꯂꯧꯏꯔꯣ
ꯁ ꯁꯨꯇꯤ ꯂꯩꯕ꯭ꯔꯣ ꯍꯞꯇꯥ ꯈꯨꯗꯤꯡꯒꯤ ꯀꯃꯥꯏ ꯇꯧꯔꯤꯅꯣ
ꯎꯝ ꯑꯩꯗꯤ ꯁꯨꯇꯤ ꯂꯩꯇꯦ ꯅꯪ ꯁꯨꯇꯤ ꯂꯩꯕ꯭ꯔꯥ
ꯑꯩ ꯁꯟꯗꯦ ꯈꯨꯗꯤꯡ
ꯑꯁ ꯑꯗꯨꯗꯤ ꯌꯥꯝ ꯅꯨꯡꯉꯥꯏꯅꯦ ꯑꯩ ꯁꯨꯇꯤ ꯂꯩꯇꯦꯗ ꯊꯥꯗꯣ ꯁꯨꯇꯤ ꯑꯅꯤ ꯈꯛꯇꯅꯤ
ꯑ ꯑꯠꯆꯥ ꯑꯩꯁꯨ ꯑꯍꯨꯝ ꯈꯛꯇꯅꯦꯗ ꯑꯗꯨ ꯑꯗꯨꯕꯨꯗꯤ ꯑꯃꯈꯛ ꯍꯦꯟꯕꯅꯦꯗ
ꯑꯣ ꯁꯟꯗꯦ ꯈꯨꯠ ꯁꯟꯗꯦ
ꯁꯟꯗꯦ ꯈꯨꯗꯤꯡ ꯃꯥ ꯃꯔꯤ ꯃꯔꯛ ꯃꯔꯛꯗ ꯃꯔꯤꯕꯨꯗꯤ ꯑꯣꯏꯌꯦ ꯍꯣꯏ ꯑ ꯑꯌꯥꯝꯕ ꯃꯔꯤ ꯑꯣꯏ ꯎꯝ ꯃꯔꯤ ꯂꯣꯏ ꯂꯧꯋꯦꯗ ꯍꯥꯏꯕꯗꯤ ꯀꯥꯛꯊꯠꯄꯁꯨ ꯌꯥꯎꯋꯦꯗ ꯂꯧꯗꯕꯁꯨ ꯌꯥꯎꯋꯤ ꯍꯥꯏꯕꯗꯤ ꯀꯅꯥꯅ ꯈꯪꯉꯦꯕꯣ ꯑꯩ ꯁꯨꯇꯤ ꯅꯨꯃꯤꯠꯇꯨꯗ ꯃꯤ ꯑꯃ ꯀꯥꯈꯠ ꯀꯗꯕꯗꯣ ꯅꯥꯔꯒ ꯂꯩꯔꯝꯃꯗꯤ ꯍꯥꯏꯕꯗꯤ ꯅꯥꯕ ꯍꯥꯏꯕꯁꯦ ꯇꯝꯕ ꯉꯝꯗꯕꯅꯤꯅ ꯑꯗꯨꯝ ꯑꯦꯠꯖꯁ ꯇꯧꯅꯩꯌꯦꯕꯀꯣ
ꯑꯗꯨꯅꯤ ꯑꯗꯨꯅꯤ
ꯑꯗꯨꯒꯤ ꯈꯪꯕ ꯉꯝꯗꯦ ꯍꯥꯏꯗ
ꯅꯨꯡꯗꯥꯡꯗꯗꯤ ꯅꯪ ꯄꯨꯡ ꯀꯌꯥ ꯐꯥꯎ ꯋꯥꯔꯤꯗꯤ ꯁꯥꯟꯅꯒꯦ
ꯑꯩ ꯑꯗꯨꯝ ꯋꯥꯔꯤ ꯁꯥꯟꯅꯗꯦ ꯋꯥꯔꯤ ꯁꯥꯟꯅꯕꯁꯦ ꯑꯩꯁꯦ ꯑꯩ ꯏꯁꯥꯒꯤ ꯑꯃꯨꯛ ꯈꯔ ꯑꯦꯛꯁꯇ꯭ꯔꯣꯕꯔꯠꯀ ꯑꯣꯏꯕꯅꯦ ꯑꯣ ꯏꯟꯊ꯭ꯔꯣꯕꯔꯠꯀ ꯈꯔ ꯑꯣꯏꯕꯅꯦ ꯑꯗꯨꯝ ꯑꯗꯨꯝ ꯑꯗꯨꯝ ꯑꯦꯝ ꯕꯤ ꯕꯔꯗ ꯀꯤ ꯑꯣꯏꯕꯅꯦꯕ ꯑꯩꯁꯦ ꯍꯥꯏꯕꯗꯤ ꯃꯤꯁꯦ ꯑꯦꯛꯁꯇ꯭ꯔꯣꯕꯔꯠ ꯊꯦꯡꯅꯔꯒ ꯑꯃꯨꯛ ꯑꯗꯨꯝ ꯑꯦꯛꯁꯇ꯭ꯔꯣꯕꯥꯔꯠ ꯑꯣꯟꯕꯀꯣ
ꯑꯩꯗꯤ ꯑꯩ ꯑꯩꯗꯤ ꯀꯔꯝꯕ ꯇꯥꯏꯞ ꯑꯣꯏꯅ ꯈꯪ ꯎꯕ꯭ꯔ ꯅꯪ
ꯈꯪꯍꯟꯗꯦꯁꯦ ꯀꯩꯅꯣ ꯈꯔ ꯀꯩꯅꯣ ꯄ꯭ꯔꯣꯒ꯭ꯔꯥꯝꯒꯨꯝꯕ ꯈꯔ ꯂꯩꯕ ꯏꯔꯣ ꯑꯗꯣ ꯑꯦꯛꯁꯇ꯭ꯔꯣꯕꯔꯠꯇꯤ ꯃꯥꯜꯂꯦ ꯑꯗꯣ ꯑꯁꯦ ꯑꯠ ꯑꯠ ꯑ ꯅꯠꯇꯦ ꯑꯁꯦꯡꯕꯗꯗꯤ ꯈꯪꯗꯦꯕꯀꯣ ꯑꯗꯨꯝ ꯑꯩꯈꯣꯏꯅ ꯇꯧꯔꯤꯕꯁꯤꯒꯤ ꯃꯔꯝꯒꯤꯔꯗꯤ ꯈꯪꯗꯦ ꯑꯗꯣ ꯑꯩꯅ ꯑꯗꯨꯝ ꯁꯤꯒꯤ ꯌꯦꯡꯉꯗꯤ ꯑꯦꯛꯁꯇ꯭ꯔꯣꯕꯔꯠꯇꯤ ꯃꯥꯜꯂꯦ
ꯍꯥꯏꯗꯤ ꯂꯩꯌꯦꯕꯀꯣ ꯃꯤ ꯋꯥꯔꯤ ꯁꯥꯟꯅꯕ ꯀꯥꯟꯗ ꯍꯥꯏꯗꯤ ꯃꯣꯏꯅꯁꯨ ꯀꯩꯁꯨ ꯉꯥꯡꯗ ꯑꯗ ꯑꯩꯈꯣꯏꯁꯨ ꯉꯥꯡꯕꯗꯣ ꯍꯩꯇꯦꯕ ꯑꯗꯨꯝ ꯍꯥꯏꯗꯤ ꯋꯥ ꯉꯥꯡꯕ ꯃꯤꯗ ꯑꯗꯨꯝ ꯉꯥꯡꯕ ꯍꯥꯏꯕꯗꯨꯅꯤ ꯑꯩꯁꯨ ꯑꯗꯨꯝ ꯃꯌꯥꯝ ꯀꯣꯜ ꯇꯧꯔꯛꯄꯗ ꯑꯗꯨꯝ ꯊꯦꯡꯅꯩꯌꯦꯕ ꯋꯥ ꯌꯥꯝ ꯉꯥꯡꯗꯕ ꯃꯤ
ꯑꯗꯨꯅꯦ
ꯑꯗꯨꯗꯣ ꯑꯩꯈꯣꯏꯁꯨ ꯋꯥ ꯉꯥꯡꯅꯤꯡꯗꯦ ꯑꯗꯨꯝ ꯉꯥꯡꯉꯦꯗ ꯅꯪꯁꯨ
ꯉꯥꯡꯉꯦꯕꯀꯣ
ꯅꯣ ꯑꯩꯁꯦ ꯅꯪꯁꯦ ꯈꯪꯒꯨꯝꯕꯗꯤ ꯇꯧꯕꯀꯣ
ꯑꯩꯁꯤꯔꯣ
ꯍꯣꯏ ꯍꯥꯏꯗꯤ ꯍꯥꯏꯐꯦꯠ ꯍꯥꯏꯐꯦꯠ ꯃꯥꯟꯕꯒꯨꯝꯗꯤ ꯇꯧꯕ ꯑꯩ ꯏꯃꯥꯟꯅꯕꯃꯛꯇꯤ ꯅꯠꯇꯦꯕꯀꯣ
ꯑꯥ
ꯑꯗꯨ ꯃꯤꯡꯗꯨꯁꯨ ꯃꯤꯡꯗꯨꯁꯨ ꯅꯪꯒ ꯃꯟꯅꯕ
ꯅꯪ ꯅꯃꯥꯟꯅꯕ ꯍꯥꯏꯔꯣ ꯅꯃꯥꯟꯅꯕꯒꯤ ꯃꯃꯨꯛ ꯃꯃꯥꯟꯅꯕ ꯍꯥꯏꯔꯣ ꯀꯩꯅꯣ
ꯅꯠꯇꯦ ꯅꯠꯇꯦ ꯑ ꯏꯅꯥꯎ ꯅꯨꯨꯄꯤꯈꯣꯏꯒꯤꯀꯣ ꯈꯪꯅꯕ ꯑꯣꯏꯕꯅꯦꯕ ꯑꯗꯨꯗ ꯑꯩꯁꯨ ꯈꯪꯍꯧꯕꯅꯦꯕ ꯑꯗꯨꯗꯣ ꯅꯪꯒꯤ ꯃꯤꯡꯗꯨꯁꯨ ꯃꯥꯒ ꯃꯥꯟꯅꯩꯌꯦꯕꯀꯣ ꯑꯗꯨ ꯁꯛꯇꯨꯁꯨ ꯈꯤꯇꯪ ꯃꯥꯟꯕꯒꯨꯝ ꯇꯧ ꯀꯣ ꯅꯪꯁꯦ ꯑꯩꯅ ꯈꯪꯒꯗ꯭ꯔꯥꯅ
ꯑꯩ ꯁꯛꯇꯨꯕꯨ ꯏꯁꯇꯦꯇꯁꯀ ꯊꯝꯃꯕ꯭ꯔꯅꯦ
ꯊꯝ ꯊꯝꯗꯦꯗ ꯅꯪ ꯗꯤꯄꯤꯗꯨ ꯎꯕꯅꯤꯗꯅ
ꯑꯦ
ꯑꯗꯨꯅꯦ ꯃꯅꯤꯡꯗ ꯍꯥꯏꯐꯦꯠ ꯃꯥꯜ ꯂꯦ ꯍꯥꯏꯕꯅꯤꯅꯦ ꯃꯤꯡꯁꯨ ꯃꯥꯟꯅꯔꯝꯕ ꯑꯗꯨꯒꯤꯅꯤꯗ
ꯍꯥꯏꯐꯦꯠ ꯀꯩꯅꯣ ꯇꯧꯔꯛꯑꯣꯗꯅ ꯍꯥꯏꯕꯗꯤ ꯆꯨꯝꯕ꯭ꯔꯥ ꯍꯥꯏꯅ ꯕꯦꯛꯒ꯭ꯔꯥꯎꯟꯁꯦ ꯁꯤꯗ ꯀꯥꯕꯅꯦ ꯁꯤꯗꯅꯦ ꯇꯧꯔꯒ
ꯎꯝ ꯀꯩꯅꯣ ꯇꯧꯋꯦ ꯑ ꯍꯥꯏꯗꯤ ꯑꯩꯅ ꯈꯪꯕ ꯍꯥꯏꯁꯦ ꯏꯅꯥꯎꯅꯨꯄꯤꯒ ꯅꯨꯡꯁꯤꯅꯔꯝꯕ
ꯊꯥꯖꯗꯦꯗ ꯍ ꯍ ꯍ ꯍ ꯅꯨꯄꯤꯒꯤ ꯅꯨꯡꯁꯤꯅꯔꯝꯕ ꯑꯗꯨꯗꯤ ꯑꯗꯨꯗꯤ ꯑꯣꯏꯒꯗꯕ ꯃꯥꯟꯗ꯭ꯔꯦ
ꯑꯣ ꯈꯪꯗ꯭ꯔꯦ ꯑꯗꯨꯗꯤ ꯃꯤꯡ ꯃꯅꯥꯕꯩꯔ
ꯍꯥꯏꯕꯗꯤ ꯑꯩꯅ ꯈꯪ ꯑꯩꯅ ꯑꯩꯅ ꯈꯪꯕꯁꯤꯅ ꯑꯩꯒꯤ ꯀꯕꯨꯏ ꯅꯨꯄꯤꯗꯤ ꯑꯣꯏꯔꯝꯗ꯭ꯔꯤꯕ ꯑꯗꯨꯏ ꯑꯗꯨꯒꯤꯅꯦ
ꯍꯣꯢ ꯑꯗꯨꯗꯤ ꯑꯣꯏꯔꯝꯃꯔꯣꯏ ꯑꯣꯏꯗ꯭ꯔꯦ ꯑꯣꯏꯗ꯭ꯔꯦ ꯑꯗꯨ ꯑꯣꯏꯔ
ꯃꯪ ꯃꯪꯗ ꯑꯣꯏꯔꯝꯕꯁꯨ ꯌꯥꯏ
ꯍꯦ ꯍꯦ ꯍꯦ ꯍꯦ ꯃꯪꯗ ꯑꯗꯣ ꯅꯪ ꯗꯤ ꯍꯥꯏꯗꯤ ꯅ ꯑꯗꯨꯝ ꯀꯩꯅꯣ ꯍꯥꯏꯗ꯭ꯔꯒꯁꯨ ꯅꯪꯁꯦ ꯑꯗꯨꯝ ꯇꯝꯄꯥꯛꯀꯤ ꯃꯤ ꯑꯣꯏꯗꯣꯏꯔꯥ ꯅꯠꯇ꯭ꯔꯒ ꯑ ꯑ ꯁꯣꯝ ꯆꯤꯡꯔꯣꯝꯗꯒꯤ ꯑꯣꯏꯗꯣꯏꯔ
ꯎꯝ ꯑꯩ ꯆꯤꯡꯗ ꯑꯣꯏꯗꯣꯏꯅꯦ ꯆꯤꯡꯗꯁꯨ ꯌꯨꯝ ꯂꯩ ꯁꯤꯗꯁꯨ ꯌꯨꯝ ꯂꯩ ꯎꯝ ꯑꯩ ꯃꯅꯤꯄꯨꯔꯤꯁꯤ ꯀꯣꯏꯕ꯭ꯔꯥ ꯀꯃꯥꯏꯅ ꯇꯧꯒꯦ
ꯈꯤꯇꯪꯕꯨꯗꯤ ꯑꯣꯀꯦ ꯍꯥꯏꯕꯅꯦ ꯃꯤ ꯑꯃꯗꯒꯤ ꯇꯝ ꯇꯝꯈ꯭ꯔꯦꯕꯀꯣ ꯑꯩꯅ ꯉꯔꯥꯡꯗꯒꯤ ꯋꯥꯔꯤ ꯁꯥꯟꯅꯔꯛꯄ ꯏꯃꯥꯟꯅꯕ ꯑꯃ ꯃꯥꯁꯨ ꯋꯥ ꯉꯥꯡꯕ ꯈꯨꯗꯤꯡ ꯑꯣꯀꯦ ꯇꯧꯔꯒ ꯌꯥꯝ ꯉꯥꯡꯉꯦꯕꯀꯣ ꯢꯪꯂꯤꯁ ꯈꯔ ꯈꯔ ꯊꯦꯠꯄꯗꯣ ꯑꯗꯨꯗ ꯑꯩꯁꯨ ꯍꯧꯖꯤꯛ ꯍꯦꯍꯦ ꯍꯥ ꯑꯩꯁꯨ ꯃꯣꯏꯒꯤ ꯃꯇꯧ ꯇꯝꯃꯒ ꯑꯣꯀꯦ ꯇꯧꯔ
ꯑꯗꯨꯝ ꯀꯥꯏꯗꯅꯦꯒꯦ ꯅꯨꯡꯉꯥꯏꯌꯦꯅ ꯁꯤꯁꯍꯦ ꯍꯥꯍꯥ
ꯃꯣꯏꯗꯣ ꯍꯧꯖꯤꯛ ꯂꯥꯏꯔꯤꯛ ꯄꯥꯔ ꯂꯩꯕ ꯃꯥꯜꯂꯦ ꯃꯣꯏꯒꯗꯤ ꯐꯥꯎꯅꯕ ꯐꯪꯗꯦ
ꯑꯠꯆꯥ ꯅꯪ ꯋꯥꯔꯤ ꯁꯥꯟꯅꯒꯦ ꯍꯥꯏꯕ꯭ꯔꯣ ꯍꯥꯏꯔꯝꯕ꯭ꯔꯣ
ꯎꯝ ꯉꯁꯥꯏ ꯃꯣꯏ ꯑꯩꯅ ꯑ ꯐ꯭ꯔꯤ ꯑꯣꯏꯕ꯭ꯔꯥ ꯃꯣꯏ ꯕꯤꯖꯤ ꯑꯣꯏꯗꯤ ꯑꯣꯏꯈꯤꯕꯅꯦꯕ ꯑꯗꯨ ꯂꯥꯏꯔꯤꯛ ꯄꯥꯔꯝꯒꯗꯕ ꯃꯥꯟꯕ
ꯅꯨꯄꯤꯔꯣ ꯅꯨꯄꯥꯔꯣ
ꯅꯨꯄꯥꯥꯅꯦ
ꯑꯣꯏꯔꯝꯃꯣꯏ ꯑꯗꯣ ꯃꯤꯁꯦ ꯇꯣꯉꯥꯟ ꯇꯣꯉꯥꯟꯕꯅꯤꯅ
ꯕꯦꯇ꯭ꯔꯤ ꯐꯨꯜꯅ ꯇꯧ
ꯆꯤꯟꯕꯁꯨ ꯌꯥꯎꯔꯦ
ꯎꯝ ꯃꯥꯅꯤ ꯊꯕꯛ ꯆꯤꯟꯕ ꯉꯥꯛꯇ ꯂꯥꯏꯔꯤꯛꯇꯤ ꯄꯥꯗꯕ ꯌꯥꯗꯕꯅꯤꯅꯀꯣ ꯎꯝ
ꯑꯗꯨꯒꯤ ꯑꯣꯏꯔꯝꯃꯅꯤ
ꯑꯗꯨꯅꯦ ꯑꯩꯈꯣꯏꯗꯤ ꯂꯥꯏꯔꯤꯛꯀꯗꯤ ꯄꯥꯗ꯭ꯔꯦꯗ
ꯂꯥꯢꯔꯤꯛ ꯄꯥꯕ ꯍꯥꯢꯁꯦ ꯀꯣꯆꯤꯡꯕꯨꯗꯤ ꯆꯠꯂꯦ ꯑꯩꯁꯨ
ꯑꯤꯁ ꯊꯕꯛꯀꯤꯔꯣ ꯌꯥꯏꯀꯣ ꯃꯤꯗꯤ ꯑꯩꯗꯣꯏꯗꯤ ꯑꯁ ꯀꯥꯢꯗꯩ ꯀꯣꯂꯦꯁ ꯂꯣꯏꯁꯜꯂꯒ ꯀꯔꯤ ꯇꯧꯗꯣꯏꯅꯣ ꯈꯪꯗꯅ ꯃꯪꯉ ꯂꯩꯕꯅꯦ
ꯑꯦ ꯌꯥꯝ ꯂꯨꯕ ꯅꯠꯇꯦꯅ ꯁꯤꯒꯤ ꯏꯁ ꯍꯩꯔꯝꯕꯅꯦ ꯀꯩꯅꯣ ꯑꯗ ꯑꯗꯨ ꯑꯗꯨ ꯑꯗꯨꯃꯨꯛ ꯑꯗꯨꯃꯨꯛ ꯁꯃꯨꯠ ꯇ ꯉꯥꯡꯉꯤꯁꯤꯕꯨ
ꯑꯁ ꯀꯔꯤ ꯁꯃꯨꯠꯇ ꯉꯥꯡꯒꯦ ꯍꯥꯏꯁꯦ ꯃꯩꯇꯩꯂꯣꯟ ꯉꯥꯡꯕꯁꯦ ꯍꯥꯍꯥꯍꯥꯍꯥ ꯑꯩꯅ ꯏꯪꯂꯤꯁ
ꯑꯗꯣ ꯃꯩꯇꯩ ꯂꯣꯟꯗ ꯉꯥꯡꯕ ꯅꯠꯇꯦ ꯍꯦ ꯑꯗꯨꯝ ꯂꯩꯗꯅ ꯃꯤꯁꯦ ꯢꯁ ꯂꯥꯏꯔꯤꯛ ꯍꯩꯕ ꯍꯩꯇꯕ ꯍꯥꯏꯗꯨꯗꯤ ꯃꯁꯥꯒꯤꯅꯦꯗ ꯄꯥꯅꯤꯡꯗꯕꯒꯤꯁꯨ ꯑꯣꯏꯔꯝꯃꯅꯤ
ꯎꯝ ꯑꯩ ꯑ ꯀꯣꯂꯦꯖ ꯀꯥꯕꯗꯩ ꯂꯥꯏꯔꯤꯛ ꯃꯁꯛ ꯈꯪꯗꯦ ꯀꯃꯥꯏꯅ ꯍꯩꯒꯅꯤ ꯀꯣꯂꯦꯖꯇꯁꯨ ꯑ ꯀꯩꯅꯣꯗ ꯇꯝꯃꯦ ꯑꯅꯛꯄꯗ ꯇꯝꯃꯦ ꯀꯔꯦꯁꯄꯣꯟꯗꯦꯟ ꯊꯝꯃꯒ ꯑꯗꯨꯗꯤ ꯑꯗꯨꯝ ꯍꯩꯔꯣꯏꯗꯕ ꯇꯥꯕ
ꯑ